ꯍꯜꯂꯦꯋꯣ ꯀꯔꯤ ꯇꯧꯕ꯭ꯔꯥ ꯑꯩꯒꯤ ꯑ ꯀꯩꯅꯣꯁꯦ ꯌꯥꯝꯅ ꯐꯦꯟ ꯃꯈꯣꯟꯁꯦ ꯌꯥꯝ ꯇꯥꯕ꯭ꯔꯥ
ꯍꯣꯏ
ꯌꯥꯝ ꯇꯥꯕ꯭ꯔꯣ
ꯍꯣꯏ ꯌꯥꯝ ꯇꯥꯏꯌꯦ
ꯑꯁ ꯅꯨꯡꯉꯥꯏꯇꯦꯗꯥ ꯍꯨꯖꯤꯛꯇꯤ ꯈꯔ ꯐꯕ꯭ꯔꯣ ꯍꯜꯂꯣ
ꯇꯥꯗ꯭ꯔꯣ
ꯑꯥ ꯅꯪꯒꯤ ꯃꯈꯣꯟ ꯌꯥꯝ ꯇꯞꯄꯦꯍꯦ ꯅꯪꯁꯨ
ꯌꯥꯝ ꯀꯟꯅ ꯂꯥꯎꯕꯅꯦ
ꯎꯝ
ꯇꯥꯗ꯭ꯔꯣ ꯇꯥꯕ꯭ꯔꯣ
ꯍꯥꯥ ꯀꯩ ꯍꯤꯟꯖꯥꯡꯅꯣ ꯑꯥ ꯉꯁꯤ ꯎꯁꯣꯏ ꯆꯥꯕ ꯌꯥꯝ ꯊꯦꯡꯅꯩꯀꯣ
ꯑꯣꯢ ꯃꯇꯝꯅꯦꯗꯅꯥ ꯄꯥꯏ ꯂꯩꯇ꯭ꯔꯦ
ꯎꯝ
ꯅꯪꯗꯤ
ꯀꯥꯡꯁꯣꯢ ꯈꯥꯃꯦꯟ ꯀꯣꯥꯡꯁꯣꯢ ꯆꯥꯏꯌꯦ
ꯑꯣ ꯍꯥꯎꯅꯤꯍꯦ
ꯍꯥꯎꯋꯦ ꯌꯥꯝ ꯆꯥꯈ꯭ꯔꯦ
ꯆꯥꯛ ꯌꯥꯝ ꯌꯥꯝ ꯆꯥꯕ ꯃꯥꯜꯂꯦꯀꯣ ꯅꯪꯁꯦ
ꯀꯃꯥꯏꯅ ꯌꯥꯝ ꯌꯥꯝ ꯆꯥꯕꯔꯣ ꯑꯩ
ꯌꯥꯝ ꯀꯨꯏꯔꯦ ꯅꯪ ꯊꯥꯛ ꯇꯥꯕ
ꯑꯦꯁ ꯊꯕꯛ ꯂꯣꯏꯟ ꯂꯣꯏꯈ꯭ꯔꯕꯅꯦꯍꯦ ꯑꯩ
ꯌꯥꯝ ꯌꯥꯝ ꯆꯥꯒꯅꯨꯀꯣ ꯅꯨꯄꯤꯗꯤ ꯄꯥꯛꯆꯥꯗꯦ
ꯑꯩꯅ ꯆꯥꯛ ꯆꯥꯕꯗ ꯅꯪ ꯀꯔꯤ ꯊꯤꯡꯒꯦꯔꯣ
ꯅꯨꯄꯤ ꯆꯥꯛ ꯌꯥꯝ ꯌꯥꯝ ꯆꯥꯕ ꯄꯥꯛꯆꯗꯦꯕ
ꯍ ꯅꯣꯏꯁꯦ ꯌꯥꯝ ꯂꯥꯡꯉꯦ
ꯍꯣꯏ ꯑꯥ ꯂꯝꯕꯤꯗ ꯆꯠꯄꯀꯣ ꯕꯣꯜ ꯌꯦꯡꯕ ꯆꯠꯄ ꯍꯧꯖꯤꯛ
ꯑꯗꯨꯃꯥꯏꯅ ꯇꯧꯒꯅꯨꯅꯦ
ꯀꯩꯒꯤ ꯒꯥꯔꯤ ꯒꯥꯔꯤ ꯂꯥꯛꯄꯅꯤ
ꯌꯥꯝ ꯂꯥꯡꯉꯦ ꯑꯗꯨꯒꯤꯅꯤ
ꯍꯖꯤꯛ ꯍꯧꯖꯤꯛꯁꯨ ꯂꯥꯡꯕ꯭ꯔꯥ
ꯍꯧꯖꯤꯛꯇꯤ ꯈꯔ ꯐꯔꯦ ꯑꯩꯗꯤ ꯍꯜꯂꯣ
ꯇꯥꯗ꯭ꯔꯣ
ꯑ꯭ꯁ ꯅꯪꯒꯤ ꯃꯈꯣꯟꯁꯦ ꯌꯥꯝ ꯇꯥꯕ ꯌꯥꯝ
ꯇꯥꯗ꯭ꯔꯣ ꯍꯨꯏꯅ ꯃꯔꯣꯟ ꯑꯃ ꯑꯃꯨꯛ ꯍꯣꯡꯉꯦ ꯑꯩꯁ ꯍꯤꯍꯤ
ꯍꯣꯔꯦꯟ ꯂꯥꯡꯗꯕ ꯀꯥꯟꯗ ꯇꯧꯔꯛꯄ ꯌꯥꯗ꯭ꯔꯣ ꯌꯥꯗ
ꯍꯧꯖꯤꯛꯗꯤ ꯌꯥꯔꯦ
ꯑ꯭ꯁ ꯅꯣꯏ
ꯇꯥꯕ꯭ꯔꯣ
ꯑꯥ
ꯍꯧꯖꯤꯛꯗꯤ ꯅꯨꯡꯉꯥꯏꯕ꯭ꯔꯥ ꯑꯥ ꯈꯔ
ꯈꯔꯕꯨꯗꯤ ꯅꯨꯡꯉꯥꯏꯌꯦ ꯑꯗꯨ ꯃꯤꯅ ꯋꯥ ꯉꯥꯡꯕꯁꯨ ꯇꯥꯏꯌꯦ
ꯇꯥꯕ꯭ꯔꯣ
ꯇꯥꯏꯌꯦ ꯍꯥꯕ
ꯅꯪ ꯐꯦꯟ ꯃꯈꯣꯟꯁꯦ
ꯑ ꯑꯩ ꯊꯣꯛꯀꯦ ꯊꯣꯛꯀꯦ ꯍꯥꯥꯍꯥ ꯎꯝ ꯍꯨꯖꯤꯛꯇꯤ ꯇꯥꯔꯝꯃꯔꯣꯏ ꯎꯝ
ꯏꯁ ꯅꯣꯡ ꯆꯨꯔꯦꯅꯦ ꯑꯃꯨꯛ
ꯑꯩꯈꯣꯏꯁꯨ ꯍꯨꯖꯤꯛ ꯈꯇ ꯆꯨꯔꯝꯕꯅꯦ
ꯑꯥ ꯈꯤꯇꯪ ꯈꯤꯇꯪꯅꯦ ꯒꯥꯔꯤ ꯑꯃꯨꯛ ꯂꯥꯛꯑꯦꯍꯦ
ꯅꯣꯏꯗꯤ ꯀꯗꯥꯏ ꯆꯠꯄ꯭ꯔꯣ ꯅꯨꯡꯗꯥꯡꯁꯤꯗ
ꯕꯣꯜ ꯌꯦꯡꯕ
ꯒꯦꯡ ꯒꯦꯡ ꯕꯣꯜ ꯌꯦꯡꯕꯅꯦ ꯑꯈꯣꯏꯗꯤ
ꯑꯦ ꯅꯨꯡꯉꯥꯏꯌꯦꯅꯦ
ꯑꯗꯨꯒꯤꯅꯤ ꯉꯁꯤ ꯉꯁꯤ ꯃꯤꯁꯤ ꯀꯞꯄ ꯌꯦꯡꯕ ꯆꯠꯄꯅꯦ ꯑꯩꯗꯤ
ꯍꯦ
ꯅꯣꯏ ꯅꯣꯏꯒꯤ ꯄꯦꯞꯁꯤꯗꯣ ꯏ ꯍꯤ ꯍꯤ
ꯎꯁꯤꯠꯇ꯭ꯔꯦꯍꯦ ꯅꯪ ꯄꯦꯅꯥꯜꯗꯣ
ꯅꯪ ꯅꯪꯁꯨ ꯑꯩꯉꯣꯟꯗ ꯄꯦꯅꯦꯜꯗꯣ ꯍꯥꯏꯗꯨꯗꯤ
ꯅꯪ ꯅꯠꯇ꯭ꯔꯣ ꯄꯩꯁꯥ ꯊꯥꯟꯅꯁꯦ ꯍꯥꯏꯕꯗꯣ
ꯍꯣꯏ ꯃꯥꯅꯦ
ꯍꯦꯛ ꯉꯝꯕꯗ ꯅꯪ ꯑꯩꯉꯣꯟꯗ ꯄꯤꯗꯕꯗ ꯅꯪ ꯅꯨꯡꯉꯥꯏꯅꯤ
ꯄꯤꯔꯛꯀꯦ ꯄꯤꯔꯛꯀꯦ
ꯀꯅꯥ ꯀꯅꯥ ꯆꯠꯄ꯭ꯔꯣ
ꯏ꯭ꯁ ꯑꯉꯥꯡꯁꯤꯡ ꯌꯥꯝꯃꯦꯗ
ꯑꯝ
ꯀꯗꯧꯔꯤꯅꯣ ꯍꯨꯖꯤꯛꯗꯤ
ꯑꯩꯗꯣ ꯏꯔꯨꯕ ꯂꯣꯏꯔꯒ
ꯏ꯭ꯁ ꯊꯤꯕ ꯁꯛꯇꯣ ꯌꯦꯡꯅꯨꯗ
ꯅꯪꯉꯣꯟꯗꯩꯩꯗꯤ ꯐꯖꯕ ꯃꯥꯜꯂꯦ
ꯊꯥꯖꯗꯦ ꯑꯩ ꯐꯣꯇꯣ ꯊꯥꯔꯛꯑꯣ
ꯑꯗꯨꯃꯥꯏꯅ ꯍꯥꯏꯒꯅꯨꯅꯦ ꯒꯌ꯭ꯥꯟ ꯇꯥꯗꯦꯗꯀꯣ ꯑꯉꯥꯡꯅꯤꯅ
ꯏ꯭ꯁ ꯏ꯭ꯁ
ꯑꯉꯥꯡꯅꯤꯅ ꯈ꯭ꯔ ꯒꯌꯥꯟ ꯇꯥꯕ ꯋꯥꯠꯂꯦ
ꯀꯌꯥ ꯀꯌꯥ ꯊꯥꯅꯁꯦ ꯍꯥꯏꯕꯅꯣ ꯄꯩꯁꯥꯗꯣ
ꯈꯟꯗꯦꯗ ꯑꯩꯗꯤ ꯄꯩꯁꯥ ꯌꯥꯝ ꯄꯥꯏꯗꯦ
ꯑꯩꯁꯨ ꯄꯥꯏꯗꯦ ꯄꯩꯁꯥ ꯂꯩꯇꯦ
ꯎꯝ ꯄꯩꯁꯥ ꯊꯥꯟꯅꯁꯦꯅ ꯍꯧꯕ ꯄꯩꯁꯥꯗꯤ ꯂꯩꯇ꯭ꯔꯒ ꯌꯥꯏꯍꯦ ꯅꯪꯁꯨ
ꯑꯗꯨꯝ ꯌꯥꯕꯅꯦꯗ ꯑꯩꯗꯤ
ꯄꯩꯁꯥ ꯄꯥꯏꯗ꯭ꯔꯥ ꯄꯩꯁꯥ ꯊꯥꯅꯁꯦ ꯅꯪ ꯑꯗꯨꯃꯥꯏꯅ ꯍꯥꯏꯕ ꯉꯝꯕ ꯊꯦꯡꯅꯗꯦ
ꯄꯩꯁꯥ ꯂꯩꯕ ꯀꯥꯟꯗ ꯍꯥꯏꯗ꯭ꯔꯥ ꯄꯩꯁꯥ ꯂꯩꯇ꯭ꯔꯒ ꯊꯥꯟꯅꯁꯦ ꯍꯥꯏꯅꯦ
ꯂꯩꯕꯨꯗꯤ ꯂꯩꯌꯦ ꯌꯥꯝꯗꯦ ꯍꯥ꯭ꯏꯕꯅꯤꯗ
ꯑꯩꯁꯨ ꯂꯩꯇꯦꯗ ꯄꯩꯁꯥ ꯌꯥꯝꯅ ꯂꯩꯇꯦ ꯑꯦꯀꯥ꯭ꯎꯟꯗ ꯂꯨꯄꯥ ꯑꯍꯨꯝ ꯂꯩꯌꯦ
ꯅꯪꯗꯤ ꯇꯣꯂꯣꯞ ꯆꯥꯕꯅꯦꯅ
ꯇꯥꯕ꯭ꯔꯣ
ꯇꯥꯏꯌꯦ ꯇꯥꯏꯌꯦ
ꯂꯥꯡ ꯑꯦ ꯍꯦ
ꯑꯁ ꯄꯨꯔꯥ ꯕꯦꯔꯥꯅꯦ ꯁꯤꯑꯉꯥꯡ ꯁꯤꯡꯁꯦ ꯇꯨꯃꯤꯟꯅ ꯂꯩꯌꯣ ꯍꯥꯏꯕ ꯌꯥꯗꯦ
ꯌꯥꯝ ꯂꯥꯡꯉꯤꯅꯦ ꯍꯧꯖꯤꯛꯁꯦ ꯂꯥꯡꯕ ꯃꯇꯝꯅꯦꯕ ꯀꯅꯥꯁꯨ ꯇꯨꯝꯅꯗ꯭ꯔꯤ ꯑꯗꯨꯒꯤꯅꯦ ꯍꯣꯔꯦꯟ ꯅꯨꯡꯗꯥꯡꯗ ꯑꯣꯏ ꯍꯣꯔꯦꯟ ꯊꯦꯡꯉꯗꯤ ꯃꯣꯏ ꯂꯥꯡꯉꯔꯣꯏ
ꯑꯥ ꯃꯤ ꯃꯤ ꯀꯌꯥ ꯂꯩꯅꯕ꯭ꯔꯣ ꯅꯣꯏ
ꯑꯁ ꯃꯤ ꯌꯥꯝ ꯂꯩꯌꯦꯗ ꯈꯨꯟꯗꯒꯤ ꯑꯉꯥꯡꯁꯤꯡ ꯂꯣꯏꯅ ꯂꯥꯛꯑꯦ
ꯑꯣ
ꯑꯗꯨꯒꯤꯀꯣ ꯈꯔꯗꯤ ꯂꯥꯡꯈ꯭ꯔꯦ ꯑꯩꯈꯣꯏꯁꯦ ꯑꯗꯣ ꯌꯥꯝꯗꯤ ꯂꯥꯡꯑꯣꯏ꯫ ꯑꯩꯁꯦ ꯆꯤꯡꯒꯤ ꯃꯤ ꯍꯣꯏ ꯃꯥꯥꯅꯤꯗꯅ
ꯃꯥꯅꯤ ꯃꯥꯅꯤ
ꯆꯤꯃꯤꯅꯤ ꯆꯤꯡꯃꯤ ꯑꯗꯨ ꯀꯗꯧꯁꯦ ꯍꯥꯏꯕꯅꯣ ꯆꯤꯡꯃꯤꯅꯦ ꯅꯪꯁꯨ ꯆꯤꯡꯃꯤꯅꯦ
ꯑꯩꯗꯤ ꯆꯤꯡꯃꯤ ꯅꯠꯇꯦ
ꯑꯣ ꯅꯪꯗꯤ ꯇꯝꯄꯥꯛꯀꯤ ꯆꯤꯡꯂꯥ
ꯅꯪꯗꯤ ꯇꯝꯄꯥꯛꯀꯤ ꯆꯤꯡ ꯅꯤꯅꯦ ꯀꯣ ꯌꯥꯝ ꯐꯕ ꯋꯥꯅꯤ ꯑꯁ ꯄꯨꯔꯥ ꯕꯦꯔꯥꯅꯤꯍꯦ ꯇꯥꯏꯌꯦ ꯇꯥꯏꯌꯦ ꯅꯣꯏꯗꯤ ꯎꯁꯣꯏ ꯑꯦ ꯄꯦꯅꯥꯜꯗꯣ ꯀꯔꯤꯅꯣ
ꯍꯦ ꯍꯦ ꯍꯥꯏꯌꯣ ꯍꯥꯏꯌꯣ ꯅꯪ ꯍꯥꯏꯕꯗꯣ
ꯑꯩ ꯍꯧꯖꯤꯛ ꯀꯔꯤ ꯍꯥꯏꯈꯤꯕ꯭ꯔꯥ ꯀꯥꯎꯔꯦ
ꯅꯣꯏ ꯎꯁꯣꯏ ꯇꯥꯏꯅꯦ
ꯑꯣ ꯑꯗꯨ ꯈꯛꯇ ꯆꯥꯕ꯭ꯔꯣ ꯃꯔꯣꯛ ꯃꯦꯠꯇꯦ
ꯃꯦꯠꯂꯤ ꯃꯊꯦꯜ ꯌꯥꯝꯃꯦ ꯍꯥꯏꯥꯏꯔꯣꯏ
ꯌꯥꯏꯅꯦ
ꯍꯥꯏꯔꯣꯏ ꯍꯤ ꯍꯤ
ꯎꯝ ꯍꯥꯏꯒꯅꯨ ꯍꯥꯏꯒꯅꯨ ꯑꯩ ꯆꯥꯅꯤꯡꯗꯦ ꯑꯩꯈꯣꯏꯒꯤ ꯅ ꯍꯥꯎꯋꯦ
ꯍꯤꯍꯤ ꯍꯥꯎꯔꯣꯏ ꯑꯩꯒꯤꯅ ꯍꯦꯟꯅ ꯍꯥꯎꯅꯤ
ꯥ ꯑꯥ ꯑꯝ ꯌꯥꯗꯦ ꯌꯥꯗꯦꯗ ꯕꯣꯜ ꯌꯦꯡꯕꯒꯤ ꯃꯇꯝ ꯌꯧꯔꯛꯈ꯭ꯔꯦꯗ
ꯄꯨꯡ ꯀꯌꯥ ꯇꯥꯔꯦ ꯍꯧꯖꯤꯛ
ꯍꯧꯖꯤꯛ ꯅꯥꯏꯟ ꯇꯥꯔꯅꯤ
ꯑꯥ
ꯕꯣꯜ ꯌꯦꯡꯉꯅꯤ ꯎꯄꯥꯥꯏ ꯂꯩꯇꯦ
ꯍꯣꯔꯦꯟ ꯌꯦꯡꯕ ꯂꯣꯏꯔꯀꯥꯟꯗ ꯑꯃꯨꯛ ꯐꯣꯟ ꯇꯧꯔꯛꯀꯦꯀꯣ
ꯌꯥꯏꯗ ꯌꯦꯡꯁꯦ ꯑꯩꯗꯣ ꯇꯨꯝꯕ꯭ꯔꯥ ꯇꯨꯝꯗꯕ꯭ꯔꯥ ꯈꯪꯗꯦ
ꯇꯨꯡꯒꯅꯨ ꯇꯨꯡꯒꯅꯨ
ꯑꯩ ꯇꯨꯝꯈ꯭ꯔꯗꯤ ꯈꯪꯗꯦꯀꯣ
ꯑꯌꯨ ꯑꯌꯨꯛꯇ ꯑꯃꯨꯛ ꯇꯧꯔꯛꯀꯦ ꯑꯗꯨꯗꯤ
ꯑꯥ ꯑꯌꯨꯛꯇ ꯄꯨꯡ ꯈꯔ ꯉꯟꯅ ꯑꯗꯨꯝ ꯇꯧꯔꯛꯄ ꯌꯥꯏ ꯍꯥꯏꯗꯤ ꯑꯩꯅ ꯊꯕꯛ ꯆꯠꯇ꯭ꯔꯤꯉꯩꯗꯀꯣ ꯑꯩ ꯄꯨꯡ ꯑꯥ ꯀꯩꯅꯣ ꯅꯤꯄꯥꯟꯗ
ꯑꯥ ꯉꯟꯅ ꯍꯧꯒꯠꯄ ꯉꯝꯗꯦ ꯑꯩꯗꯤ
ꯑꯩꯁꯨ ꯉꯟꯅ ꯍꯧꯒꯠꯇꯦ ꯊꯕꯛ ꯆꯠꯂꯝꯗꯥꯏꯗ ꯉꯟꯇ ꯍꯧꯒꯠꯂꯦ
ꯑꯥ
ꯑꯗꯨꯒ ꯑꯗꯨꯝ ꯍꯧꯒꯠꯂꯒ ꯊꯕꯛ ꯆꯠꯄ ꯑꯁ ꯅꯣꯏꯁꯨ ꯌꯥꯝ ꯂꯥꯡꯉꯦꯍꯦ ꯀꯔꯤꯅꯣ
ꯇꯧꯒꯅꯨꯅꯦꯍꯦ
ꯉꯥꯡꯕꯅꯦ ꯃꯣꯏꯗꯤ
ꯈꯔ ꯕꯦꯔꯥꯅꯤ
ꯃꯦꯟꯇꯥꯂꯤꯇꯤ ꯄ꯭ꯔꯣꯕ꯭ꯂꯦꯝ ꯂꯩꯌꯦ ꯃꯣꯏꯁꯦ
ꯑꯁ ꯂꯣꯙꯔꯦꯗ ꯍꯨ ꯍꯨ ꯄꯨꯥ ꯕꯦꯔꯅꯤ ꯀꯣ ꯎꯝ ꯊꯥꯔꯛꯀꯅꯤ ꯑꯩꯒꯤ ꯍꯥꯟꯅ ꯊꯥꯔꯛꯄꯤꯌꯨ ꯑꯗꯨꯒ ꯅꯣꯏꯒꯤ ꯑꯃꯨꯛ ꯊꯥꯕꯤꯒꯦ ꯄꯩꯁꯥ ꯄꯥꯏꯗ꯭ꯔꯦ ꯑꯩꯈꯣꯏꯁꯦ ꯂꯥꯏꯔꯕꯤꯅꯦ
ꯍꯥꯏꯖꯤꯟꯒꯅꯨ ꯇꯣꯂꯣꯞ ꯆꯥꯕ ꯇꯣꯂꯣꯞ ꯆꯥꯕꯤ
ꯆꯂꯣꯞ ꯆꯥꯔꯁꯨ ꯄꯩꯁꯥ ꯄꯥꯏꯗꯗꯤ ꯀꯔꯤ ꯇꯧꯒꯦꯔꯥ
ꯄꯥꯏꯔꯦ ꯅꯪꯗꯤ
ꯍꯥꯏꯗꯤ ꯇꯣꯂꯣꯞ ꯄꯥꯏꯗ꯭ꯔꯦ ꯄꯩꯁꯥ ꯄꯥꯏꯗ꯭ꯔꯦ ꯎꯄꯥꯜ ꯂꯩꯇ꯭ꯔꯦ
ꯑꯩꯁꯨ ꯇꯣꯂꯣꯞ ꯆꯥꯅꯤꯡꯉꯤꯗ
ꯆꯥꯎꯕꯅꯦ ꯀꯩꯅꯣ
ꯊꯕꯛ ꯊꯤꯕꯤꯔꯣ ꯑꯩꯒꯤꯁꯨ
ꯎꯝ ꯅꯪ ꯊꯣꯌꯣꯗ ꯊꯕꯛꯇꯤ
ꯅꯣꯏ ꯊꯕꯛ ꯃꯅꯥꯛꯇ ꯑꯩꯒꯤꯁꯨ ꯊꯤꯕꯤꯔꯣ ꯑꯩ ꯂꯥꯛꯀꯦ
ꯆꯤꯁꯦ ꯆꯤꯁꯦ
ꯊꯤꯔꯣ ꯀꯣ ꯁꯦꯡꯕꯅꯦ
ꯍꯥ ꯋꯥꯔꯦ ꯑꯁ ꯌꯥꯗ꯭ꯔꯦꯍꯦ ꯃꯄꯥꯟꯗ ꯐꯝꯕ ꯋꯥꯕ ꯑꯩꯗꯣ
ꯀꯣꯛ ꯀꯣꯛ ꯀꯣꯛ ꯇꯧꯋꯦ ꯍꯦ ꯍꯦ
ꯑꯣ
ꯑꯩ ꯀꯩꯅꯣꯅꯦ ꯌꯥꯝ ꯂꯥꯡꯉꯤꯅꯦ ꯑꯩꯈꯣꯏꯁꯦ
ꯑꯩꯈꯣꯏꯔꯣ
ꯑꯩꯈꯣꯏ ꯄꯨꯔꯥ ꯕꯦꯔꯥ ꯇꯥꯔꯦ
ꯑꯅꯤ
ꯌꯥꯝ ꯕꯦꯔꯥꯒꯤ ꯅꯨꯄꯤ ꯁꯤꯡꯅꯤꯅꯦ
ꯅꯣꯏꯁꯨ ꯂꯥꯡꯉꯦ ꯑꯩꯈꯣꯏꯁꯨ ꯂꯥꯡꯉꯦ ꯄꯥꯛꯆꯔꯦ ꯐꯖꯅ
ꯐꯖꯅ ꯅꯔꯦꯀꯣ
ꯑꯥ ꯅꯩꯕꯅꯤ
ꯂꯥꯡꯉꯁꯨ ꯎꯄꯥꯏ ꯂꯩꯇ꯭ꯔꯦ ꯂꯣꯏꯅ ꯅꯩꯔꯦ
ꯑꯥ
ꯑꯥ ꯎꯄꯥꯏ ꯂꯩꯇꯦ
ꯑꯍꯝ ꯄꯨꯡ ꯀꯌꯥ ꯐꯥꯎ ꯊꯕꯛ ꯆꯠ
ꯍꯥꯥ
ꯄꯨꯡ ꯀꯌꯥ ꯐꯥꯎ
ꯄꯨꯡ ꯀꯣ ꯑꯥ ꯇꯔꯨꯛ ꯐꯥꯎ
ꯑꯣ
ꯃꯇꯝ ꯌꯥꯎꯗꯧꯏꯔꯦ
ꯃꯇꯝ ꯌꯧꯗꯣꯔꯦ ꯕꯣꯜ ꯌꯦꯡꯅꯤꯡꯉꯥꯏ ꯌꯦꯡꯕ ꯇꯥꯕꯅꯦ ꯎꯄꯥꯏꯜ ꯂꯩꯇꯦ
ꯄꯦꯞꯁꯤ ꯀꯞꯄ ꯌꯦꯡꯅꯤꯡꯉꯦꯍꯦ
ꯎꯝ ꯑꯩꯁ ꯑꯩꯁꯨ ꯅꯪ ꯌꯦꯡꯒꯅꯤ ꯅꯣꯏꯗꯤ ꯉꯔꯥꯡ ꯀꯥꯞꯂꯝꯒꯅꯤꯅꯦ ꯄꯦꯅꯥꯜꯗꯣ ꯗꯣ
ꯄꯦꯅꯜꯗꯣ ꯗꯤ ꯀꯞꯇꯦ ꯍꯦ
ꯀꯔꯤ ꯀꯥꯞꯇꯕ ꯄꯦꯅꯥꯜꯗꯣ ꯀꯥꯞꯄꯤꯗꯨꯗꯤ
ꯀꯞꯇꯦ ꯀꯞꯇꯦ